ꯕ꯭ꯔꯣ
ꯇꯥꯏꯌꯦ ꯀꯅꯥ ꯀꯅꯥ ꯑꯣꯏꯗꯣꯏꯅꯣ ꯑꯩꯗꯤ ꯐꯝꯃꯤꯌꯦ ꯅꯪ
ꯑꯩꯗꯣ ꯀꯥꯡꯁꫭꯏ ꯊꫭꯡꯕ
ꯑꯣ ꯆꯠ ꯆꯥꯗ꯭ꯔꯤꯕꯣ
ꯆꯥꯗꯤ ꯂꯩꯔꯦ ꯑꯗꯨ ꯑꯣꯏꯔꯁꯨ ꯑꯩꯈꯣꯏꯒꯤ ꯔꯨꯝꯗꯣ ꯏꯟꯁꯥꯡ ꯅꯥꯄꯤ ꯈꯔ ꯉꯥꯟꯅ ꯈꯔ ꯊꯨꯅꯗꯤ ꯑ ꯄꯦꯛꯄꯅ ꯍꯥꯟꯕ ꯑꯗꯨꯝ ꯇꯤꯕꯤ ꯃꯅꯛ ꯊꯝꯒꯦ ꯇꯧꯕꯅꯦ
ꯑꯣ ꯍꯣꯔꯦꯟ ꯆꯥꯕꯒꯤꯔꯣ ꯅꯪ ꯀꯥꯡꯁꫭꯏ ꯊꯣꯡꯉꯤꯁꯦ
ꯑ ꯍ ꯍꯔꯦꯟ ꯆꯥꯅꯤꯡꯉꯦ
ꯑꯗꯨꯗꯤ ꯍꯥꯎꯅ ꯆꯥꯊꯔꯅꯤꯅꯦ ꯀꯥꯡꯁꯣꯏ ꯀꯥꯡꯁꯣꯏ ꯊꯣꯡꯉꯒ
ꯈꯪꯗ꯭ꯔꯦ ꯍꯥꯎꯗꯣꯏꯔꯥꯝ ꯑꯩꯒꯤ ꯃꯍꯤ ꯈꯔ ꯌꯥꯝꯈ꯭ꯔꯕ ꯃꯥꯜꯂꯦ ꯑꯁ ꯑ ꯉꯥ ꯑꯀꯥꯡ ꯇꯣꯃꯦꯇꯣ ꯇꯣꯏꯔꯒ ꯑꯜꯂꯨ
ꯑ
ꯗꯨ ꯍꯥꯥꯛꯅꯤꯗ
ꯅꯪ ꯅꯪꯁꯦ ꯍꯧꯖꯤꯛꯁꯦ ꯀꯥꯏ ꯂꯩꯅꯣ
ꯑꯦ ꯋꯥꯁꯔꯨꯝ ꯆꯪꯕꯒꯤꯅꯦ
ꯍꯥꯏꯕꯗꯤ ꯌꯨꯝꯗ ꯂꯩꯕ꯭ꯔꯣ ꯀꯥꯏ ꯂꯩꯒꯦꯕ
ꯏ ꯌꯨꯝꯗ ꯂꯩꯌꯦ ꯍꯧꯖꯤꯛꯀꯟ ꯁꯨꯇꯤ
ꯑꯣ ꯅꯨꯡꯉꯥꯏꯔꯦ ꯌꯨꯝ ꯂꯩꯕꯒꯤ
ꯅꯨꯡꯉꯥꯏ ꯍꯥꯏꯕ ꯇꯥꯔꯦ ꯀꯝꯇ ꯇꯧꯅꯤꯡꯉꯥꯏ ꯂꯩꯇꯦ ꯍꯧꯖꯤꯛꯀꯥꯟꯗꯤ ꯇꯨꯝ ꯐ꯭ꯔꯤ ꯂꯦ
ꯑꫭ ꯅꯪꯅ ꯅꯪꯅ ꯊꯣꯡꯉꯤꯔꯣ ꯀꯥꯡꯁꯣꯏꯗꯣ ꯑꯗꯨꯗꫭ
ꯍꫭꯏ ꯑꯩꯅ ꯊꫭꯡꯏꯅꯦ
ꯌꯥꯝ ꯍꯥꯎꯕ꯭ꯔꫭ ꯅꯪ ꯊꯣꯡꯕꯗꯨꯕꫭ
ꯈꯪꯗꯦꯍꯦ ꯍꯥꯎꯇꯕꯅꯦ ꯑꯩꯟ ꯊꫭꯡꯉꯗꯤ
ꯍꯧꯒꯠꯂꯦ
ꯍꯥꯎꯇꯦꯕ ꯑꯩꯗꯤ ꯅꯨꯡ ꯑꯗꯨꯝ ꯊꯣꯡꯅꯤꯡꯔꯒ ꯊꯣꯡꯉꯁꯨ ꯁꯨ ꯍꯥꯎꯗꯕꯗꯨ ꯇꯧꯒꯟꯕ
ꯑꯗꯣ ꯊꯣꯡꯅꯤꯡ ꯊꯣꯡꯉꯗꯤ ꯌꯥꯝ ꯊꯋꯥꯏ ꯌꯥꯝꯅ ꯊꯣꯡꯉꯗꯤ ꯍꯥꯎꯋꯦ ꯍꯥꯏꯅꯅꯕꯅꯦ ꯅꯪꯒꯤꯗꯨꯅ ꯍꯥꯎꯇ꯭ꯔꯤꯗꯨꯅ ꯀꯃꯥꯏꯅ ꯇꯧꯕ ꯀꯟꯗꯤꯁꯟ
ꯈꯪꯗꯦ ꯃꯃꯥꯈꯣꯏꯅ ꯍꯥꯎꯇꯦ ꯍꯥꯎꯇꯦ ꯍꯥꯏꯕꯤꯅ
ꯁꯥꯗꯤ ꯊꯣꯡꯕ ꯍꯩꯕ꯭ꯔꯣ
ꯍꯩ ꯖꯥꯅꯤꯍꯦ
ꯍꯩ ꯅꯍꯥꯟꯃꯨꯛ ꯑꯃ ꯀꯩꯅꯣ ꯑꯩꯈꯣꯏꯅ ꯁꯟ ꯆꯥꯔꯨꯕꯗꯣ ꯀꯨꯏꯗ꯭ꯔꯤꯀꯥꯟꯗ
ꯍꯣꯏ ꯍꯣꯏ
ꯑꯗꯨ ꯁꯟꯗꯨꯗꯤ ꯍꯥꯎꯋꯤꯀꯣ
ꯍꯣꯏ ꯍꯥꯎꯋꯦ
ꯃꯅꯝꯒꯗꯣ ꯌꯥꯝ ꯅꯨꯡꯁꯤꯔꯒ ꯍꯥꯎꯋꯦꯕ ꯅꯪꯗꯤ ꯍꯦꯟꯅꯥ ꯁꯪꯅꯩ ꯃꯌꯥꯝꯁꯦ ꯁꯪꯉꯨ ꯌꯥꯗ꯭ꯔꯣ
ꯁꯪꯅꯤꯡꯗꯦ ꯃꯅꯝ ꯈꯨꯀꯟꯗꯨꯒ ꯉꯁꯤ ꯕꯤꯠ ꯂꯩꯇꯦ
ꯃꯅꯝ ꯀꯜꯂꯁꯨ ꯌꯥꯝ ꯐꯕꯅꯦ ꯍꯦꯅꯥꯗꯣ ꯀꯩꯅꯣ ꯇꯧꯔꯒ ꯑ ꯀꯔꯤ ꯑꯥ ꯆꯥ ꯃꯅꯥ ꯍꯥꯞꯄꯒ ꯀꯔꯤ ꯌꯦꯔꯨꯝ ꯍꯥꯞꯄꯒ ꯊꯤꯠꯂꯒ ꯇꯩꯕꯗ ꯌꯥꯝ ꯐꯕꯅꯦ ꯁꯝ
ꯑꯣ ꯅꯣꯡꯃꯗꯤ ꯀꯦꯗꯥꯔꯒꯦ ꯐ꯭ꯔꯤ ꯂꯩꯕ ꯅꯨꯃꯤꯠ ꯁꯟꯗꯦ ꯅꯨꯃꯤꯠꯀꯨꯝꯕꯗ ꯈꯔ ꯀꯨꯏꯅꯁ ꯊꯥꯕꯅꯤꯉꯥꯏ
ꯍꯣꯏ ꯑꯗꯣ ꯀꯪꯕꯨꯗꯤ ꯌꯥꯝ ꯀꯨꯏꯅ ꯀꯪꯗꯕ ꯅꯨꯡꯁꯥꯗ ꯐꯧꯗ꯭ꯔꯗꯤ ꯌꯥꯝ ꯀꯪꯉꯨ ꯌꯥꯗꯕꯅꯦ ꯍꯦꯅꯥꯗꯤ
ꯍꯣꯏ ꯅꯪ ꯉꯁꯤ ꯀ꯭ꯂꯥꯁ ꯆꯠꯄ꯭ꯔꯣ
ꯑꯩꯁꯦ ꯍꯣꯏ ꯆꯠꯂꯤ
ꯎ ꯍꯣꯁꯇꯦꯜꯗꯒꯤ ꯆꯠꯄ꯭ꯔꯥ ꯅꯠꯇ꯭ꯔꯒ ꯌꯨꯝꯗꯒꯤ ꯌꯦ ꯆꯠꯊꯣꯛꯄ꯭ꯔꯥ
ꯍꯣꯁꯇꯦꯜꯗꯗꯤ ꯑꯗꯨꯝ ꯆꯠꯂꯦ ꯍꯧꯖꯤꯛꯀꯥꯟꯗꯤ ꯌꯥꯝꯅ ꯅꯨꯡꯉꯥꯏꯕ ꯄꯥꯎ ꯑꯃꯁꯨ ꯨ ꯂꯩꯔꯦ ꯀꯩꯇ ꯆꯠꯇ꯭ꯔꯦꯕ ꯍꯧꯖꯤꯛꯇꯤ ꯀ ꯁꯦꯛ ꯂꯣꯏꯕꯒ ꯑꯗꯨꯝ ꯂꯩꯔꯦꯕ ꯅꯨꯡꯉꯥꯏꯔꯦ ꯌꯥꯝ
ꯃꯦꯗꯤ ꯅꯨꯡꯉꯥꯏꯊꯨ ꯏꯀꯣ ꯍꯧꯖꯤ ꯀꯥꯟꯗꯤ
ꯅꯨꯡꯉꯥꯏꯊꯣꯛꯄ ꯅꯨꯡꯉꯥꯏꯊꯣꯛꯄ ꯃꯇꯝ ꯌꯧꯧꯕ ꯅꯍꯥꯟꯒ ꯋꯥꯔꯨꯔꯕꯅ ꯅꯨꯡꯉꯥꯏꯕ ꯃꯇꯝ ꯌꯧꯔꯛꯑꯦ
ꯍꯣꯏ ꯍꯣꯏ ꯃꯇ ꯃꯇꯝꯒꯤ ꯑꯣꯏꯅ ꯇꯧꯒꯗꯕꯅꯤ
ꯃꯥꯗꯤ ꯋꯥꯅꯤ ꯑ ꯅꯪ ꯅꯪꯒ ꯅꯅꯥꯒꯅꯥꯒꯗ ꯍꯒ ꯍꯧꯇꯤ
ꯍꯧꯖꯤꯛꯇꯤ ꯃꯃꯥ ꯈꯣꯏꯒꯂꯦ ꯑꯗꯨ ꯃꯃꯥ
ꯑꯣ ꯅꯣꯏ ꯀꯗ ꯆꯅꯎ ꯀꯌꯥꯁꯨꯕ
ꯏꯟꯅ ꯅꯨꯄꯤꯤ ꯏꯅꯥꯎꯅꯨꯄꯤ ꯑꯍꯨꯝ ꯏꯅꯥꯎꯅꯨꯄꯤ ꯑꯃ ꯏꯅꯥꯎꯅꯨꯄꯥ ꯑꯅꯤ
ꯑꯣ ꯅꯪꯅ ꯅꯪꯅ ꯑꯍꯜ ꯑꯣꯏꯔꯦ ꯑꯗꯨꯗꯤ
ꯊꯝꯈ꯭ꯔꯦ ꯎꯝ ꯈ ꯇꯔ ꯑꯥ ꯍꯥꯥ
ꯅꯪꯗꯤ ꯍꯧꯖꯤꯛꯀꯥꯟ ꯅꯨꯄꯥ ꯀꯣꯏꯅꯕ ꯅꯨꯄꯥ ꯀꯣꯏꯅꯕ ꯂꯩꯕ꯭ꯔꯣ ꯀꯃꯥꯏꯅ ꯇꯧꯒꯦ ꯅꯨꯄꯥ ꯀꯣꯏꯗꯕꯤꯗ ꯂꯩꯕ꯭ꯔꯣ ꯍꯥꯟꯅꯒꯤ ꯅꯨꯄꯥꯗꯨꯒ ꯑꯗꯨꯗꯤ ꯌꯥꯝꯅ ꯆꯍꯤ ꯀꯨꯏꯔꯕꯣ
ꯁꯤ ꯐꯨꯣꯟꯅꯤ ꯂꯤꯔ ꯊꯥ ꯃꯟ ꯇ ꯑꯣꯏ ꯌꯥꯦ ꯁꯨ꯭ꯔ ꯋꯥ
ꯑꯣ ꯑꯦꯅꯤꯚꯔꯁꯔꯤ ꯇꯧ ꯌꯥꯔꯅꯤꯀꯣ ꯑꯗꯨꯗꯤ
ꯊꯗ꯭ꯔꯦ
ꯅꯪꯗꯤ ꯀ꯭ꯔꯃ ꯑꯦ ꯇꯑꯒꯦ
ꯑꯩꯗꯤ ꯑꯩꯗꯤ ꯇꯣꯛꯅꯈ꯭ꯔꯦ
ꯍꯦ ꯊꯥꯖꯥꯖꯦ ꯍꯦ
ꯑꯁꯦꯡ ꯃꯣꯏꯅꯦ
ꯅ ꯇ ꯅꯥ ꯗꯥꯥꯜ ꯇꯧꯧꯕ ꯃꯅ ꯍꯧꯁꯤ ꯀꯝ ꯗꯥꯎꯜ ꯇꯧꯗꯦ
ꯗꯜ ꯑꯣꯏꯗ꯭ꯔꯤꯁꯦ ꯋꯥꯈꯜ ꯅꯨꯡꯉꯥꯏꯕꯩꯅꯦ
ꯑꯠꯇꯄ ꯂꯩ ꯌꯦꯔꯕꯣ
ꯑꯗꯨꯗꯤ ꯁꯨꯝ ꯃꯤꯅ ꯂꯥꯛꯆꯕꯗꯨꯕꯨ ꯑꯣꯏꯅ ꯊꯧ ꯌꯥꯕ꯭ꯔꯣ
ꯍꯝ
ꯗ ꯗꯜ ꯑꯣꯏꯗꯅꯕ ꯁꯤꯟꯕ ꯇꯥꯕ ꯅꯠꯇ꯭ꯔꯣ ꯑꯩꯁꯦ
ꯍ ꯍ ꯍꯣꯏ ꯍꯣꯏꯗ ꯑꯣꯏꯗ ꯇꯧꯒ ꯇꯧꯕꯅꯤ
ꯑꯗꯨꯗꯤ ꯁꯛꯈꯤꯗꯕꯅꯤ
ꯐꯖꯦ ꯍꯣꯏ ꯐꯖꯅꯕ ꯇꯧꯒꯗꯕꯅꯦ ꯅꯨꯄꯥꯗꯒꯤ ꯑꯗꯨꯃꯥꯏꯅ ꯁꯣꯛꯄꯗꯤ ꯌꯥꯔꯔꯣꯏ
ꯑꯗꯨꯅꯦ ꯁꯨꯝ ꯈꯟꯖꯜꯂꯒ ꯊꯤꯖꯟꯅꯕꯅꯦꯕ ꯀꯥꯟꯅꯗꯦꯕ
ꯍꯣ ꯍꯣꯏ ꯃꯥꯅꯦ ꯃꯥꯅꯦ ꯍꯣꯏ
ꯁ ꯀꯣꯅꯤ
ꯍꯧ ꯀ ꯍꯥꯃꯦꯝꯒꯤ ꯍꯧꯖꯤꯛꯀꯥꯟꯗꯤ ꯈꯅꯕ ꯈꯣꯠꯄ ꯀ ꯑꯇ ꯂꯩꯇ꯭ꯔꯦ ꯍꯜꯂꯣ
ꯑꯣ ꯌꯥꯝꯅ ꯍꯦꯜꯗꯤ ꯔꯤꯂꯦꯁꯟꯁꯤꯞꯇ ꯂꯩꯔꯦꯕ ꯄꯣꯠꯁꯦ
ꯍꯣꯏ ꯍꯧꯖꯤꯛ ꯀꯥꯟꯁꯦ ꯊ ꯈꯅꯥꯅ ꯗ꯭ꯔꯕ ꯊꯕꯔꯁꯨ ꯔ ꯀꯥꯟꯗ ꯈꯥꯟꯅꯥ ꯗꯕꯤ
ꯐꯩꯌꯦ ꯑꯗꯨꯗꯤ ꯌꯥꯝ ꯐꯕ ꯑꯣꯏꯔꯦ ꯅꯪꯒꯤꯗꯨꯗꯤ
ꯅꯍꯥꯟ ꯑꯗꯨꯗꯤ ꯃꯆꯦ ꯃꯆꯦ ꯑꯣꯏꯔꯁꯨ ꯑꯩꯈꯣꯏꯁꯨ ꯑꯣꯚꯔꯊꯦꯛꯀꯤꯡ ꯇꯧꯒꯜꯂꯤꯗꯅ
ꯍꯣꯏ ꯍꯣꯏ ꯍꯣꯏ ꯑꯗꯨꯅꯦ ꯑꯣꯚꯔ ꯊꯦꯛꯀꯤꯡ ꯇꯧꯕꯩꯅꯦꯕ ꯁꯣꯏꯔꯤꯁꯦ
ꯍꯣꯏ ꯑꯁꯤꯒꯅꯤ ꯑꯗꯨꯃꯥꯏꯅ ꯇꯧꯗꯦ ꯃꯥꯁꯨ ꯐꯥꯅ ꯑꯗꯨꯝ ꯂꯩꯖꯤꯛ
ꯑꯣ ꯄꯥꯎꯒ ꯐꯖꯅ ꯐꯥꯎꯔꯛꯑꯕ꯭ꯔꯥ
ꯎꯝ
ꯑꯩꯗꯤꯅꯦ ꯑꯩꯗꯤ ꯀꯩꯅꯣ ꯇꯧꯕꯁꯦ ꯀꯣꯏꯅꯔꯤꯅꯦ ꯍꯥꯏꯔꯒ ꯀꯩꯁꯨꯝꯇ ꯍꯥꯏꯗꯤ ꯎꯠꯊꯣꯛꯇꯕꯒꯨꯝꯕ ꯂꯩꯗꯅ ꯌꯥꯝꯅ ꯃꯤꯉꯣꯟꯗ ꯎꯠꯊꯣꯛꯇꯕꯒꯨꯝꯕ ꯇꯧꯕꯁꯦ ꯑꯩꯗꯤ ꯄꯥꯝꯗꯦꯕ ꯑꯗꯨꯗꯨꯅ ꯑꯗꯨꯒꯨꯝꯕ ꯃꯌꯥꯝꯅꯁꯨ ꯑꯩꯁꯦ ꯁꯨꯝ ꯂꯩꯔꯛꯇ꯭ꯔꯕ ꯑꯗꯨꯅꯅꯤ ꯇꯧꯔꯤꯁꯦ ꯎꯠꯊꯣꯛꯇꯕ ꯍꯥꯏꯗꯤ ꯂꯩꯗꯅ ꯑꯣꯗꯣ ꯎꯠꯀꯗꯕ ꯅꯠꯇꯦ ꯃꯇꯥꯡ ꯃꯇꯝ ꯆꯥꯔ ꯎꯠꯀꯗꯕꯗꯣ ꯑꯗꯨ ꯇ꯭ꯔꯗꯤ ꯑꯩꯗꯤ ꯍꯩꯅꯗꯦꯕ ꯌꯥꯝꯅ ꯂꯣꯠꯁꯤꯟꯅꯤꯡꯕ ꯃꯥꯜꯂꯦꯕ ꯑꯗꯨꯅꯦ
ꯑꯩꯗꯣ ꯎꯝ ꯅꯍꯥꯟꯅꯗꯤ ꯀꯥꯟꯅ ꯃꯥ ꯇ ꯇ ꯀꯩꯅ ꯃꯥꯁꯨ ꯑꯗꯨꯝ ꯏꯟꯗꯔ ꯇꯒꯣꯔ ꯇꯝ ꯀ ꯇ ꯃꯥꯥꯏ ꯇꯧꯗꯦꯕ ꯍꯧꯖꯤꯛꯀꯗꯤ ꯑꯗꯨꯝ ꯐꯥꯔꯒ ꯃꯥꯅꯁꯨ ꯑꯗꯨꯝ ꯇꯧꯔꯥꯛꯄꯤꯗꯔꯒ ꯇꯧꯔꯛꯂꯗꯤ ꯇꯧꯔꯛꯇꯦ ꯍꯥꯏꯒꯟꯕ ꯑꯗꯨ ꯑꯣꯏꯔꯒ ꯀꯣꯏꯕ ꯆꯠꯄꯒꯨꯝꯕꯁꯨ ꯑꯗꯨꯝ ꯇꯧꯒꯜꯂꯦꯕ ꯍꯧꯖꯤꯛꯀꯥꯟꯗꯤ ꯍꯥꯏꯕꯗꯤ ꯍꯣꯁꯇꯦꯜ ꯂꯩꯔꯗꯤ ꯑꯆꯥꯄꯣꯠ ꯑꯈꯨꯝꯁꯨ ꯑꯩꯈꯣꯏ ꯆꯥꯅꯤꯡꯒꯜꯂꯤꯅ ꯆꯥꯛꯂꯝꯒꯜꯂꯤꯗꯅ ꯎꯕꯤꯦ ꯍꯥꯏ ꯑꯩꯁꯨ ꯌꯨꯝ ꯌꯨꯝꯗ ꯂꯩꯕ ꯀꯥꯟꯗꯤ ꯃꯥꯒꯤꯁꯨ ꯃꯔꯛ ꯃꯔꯛꯇ ꯌꯦꯟꯁꯥꯡ ꯊꯤꯟꯕꯤꯕꯅꯦ
ꯅꯪꯅꯔꯣ
ꯎꯝ ꯃꯥ ꯃꯥꯅꯦꯗꯤ ꯂꯧ ꯂꯧ ꯃꯥꯅꯦꯗꯤ ꯂꯧꯅꯤꯡꯉꯥꯏꯗꯤ ꯂꯥꯛꯀꯗꯧꯕ
ꯑꯣꯣꯛ ꯑꯣ ꯐꯔꯦ ꯐꯔꯦ ꯑꯦ ꯈꯅ ꯑꯗꯨꯗꯝ ꯐꯔꯥꯕꯅꯤ
ꯎꯝ
ꯑꯩꯈꯣꯏꯗꯤ ꯌꯥꯗ꯭ꯔꯦ ꯑꯩꯈꯣꯏꯗꯤ ꯇꯣꯛꯈ꯭ꯔꯦ ꯎꯄꯥ ꯂꯩꯇꯦ
ꯑꯦ ꯑꯃꯨꯛꯒ ꯐꯥꯔꯛꯒꯅꯤ ꯍꯥꯟꯖꯤꯜꯂꯒꯅꯤ ꯑꯩ
ꯅꯣ ꯅꯣ ꯀꯩꯅꯣ ꯇꯧꯔꯦꯩꯅ ꯑꯩꯗꯗꯤ ꯐꯥꯎꯔꯔꯣꯏꯌꯦ ꯑꯣ ꯐ ꯐꯤꯐꯇꯤꯟ ꯇꯤꯟ ꯗꯦꯖ ꯃꯥꯥꯏ ꯁꯨꯔꯦꯕ
ꯑꯗꯨꯝ ꯍꯟꯖꯤꯜꯂꯛꯁꯤꯗꯤ ꯅꯪ ꯅ ꯍꯥꯟꯅ ꯍꯥꯟꯗꯨꯒ
ꯍꯦ ꯑꯗꯨꯗꯤ ꯑꯗꯣ ꯑꯗꯣ ꯍꯧꯖꯤꯛꯀꯤ ꯍꯧꯖꯤꯛꯀꯤ ꯁꯨꯃꯥꯏꯅꯅꯕ ꯌꯥꯝꯅ ꯁꯥꯡꯅ ꯁꯥꯡꯅ ꯐꯥꯎꯅꯗꯕꯗꯤ ꯇꯧꯗꯦ ꯑꯗꯨꯝ ꯑꯗꯨꯅ ꯃꯖꯗ
ꯑꯦ ꯅꯪꯅ ꯈꯟꯕꯤꯒꯤꯅꯦ
ꯍꯪꯗ꯭ꯔꯦꯗ ꯀꯣꯠ ꯂꯥꯛ ꯍꯥꯏꯔꯗ ꯐꯔ
ꯁꯥꯏꯝ ꯊꯥꯏ ꯀꯕꯤ
ꯍꯣꯏ ꯅꯨꯡꯁꯥꯁꯦ ꯌꯥꯝꯅ ꯁꯥꯔꯦ ꯑꯗꯣ ꯑꯃꯨꯛ ꯐꯈ꯭ꯔꯦ
ꯎꯝ ꯥꯏꯥꯏ ꯑꯗ ꯀ ꯏꯁꯤꯡ ꯆꯥꯎꯗꯦ ꯅꯣꯡ ꯇꯥꯔꯗꯤ ꯑꯗꯨꯝ ꯏꯁꯤꯡ ꯊꯣꯛꯃꯦ ꯑꯩꯈꯣꯏꯒꯤ ꯃꯅꯥꯛꯁꯦ
ꯑꯗꯨꯗꯤ ꯍꯥꯏꯁꯦꯀꯥꯗꯤ ꯐꯔꯦ ꯑꯩꯒꯤ ꯆꯥꯎꯔꯛꯒꯗ꯭ꯔꯥꯗ ꯈ ꯆꯥꯎꯍꯟꯅꯤꯡꯕꯗꯤ
ꯍꯣꯏ ꯆꯦꯔꯦꯟꯁꯇ ꯂꯩꯕꯅ ꯑꯩꯈꯣꯏꯗꯒꯤ ꯅꯨꯡꯉꯥꯏꯕꯅꯦ
ꯑꯗꯨꯅꯔꯤꯁꯦ ꯃꯃꯥꯡꯗ ꯌꯥꯝꯅ ꯆꯥꯎꯈꯤꯕꯅꯦꯕ ꯍꯟꯗꯛꯇꯤ ꯀꯩꯗꯣꯏꯅꯣꯕꯨ ꯈꯪꯗꯦꯕ ꯌꯥꯝ ꯄ ꯀꯁꯨ ꯁꯨꯗ꯭ꯔꯦ ꯅꯣꯡꯁꯦ
ꯑꯦ
ꯑ ꯅꯪꯗꯤ ꯉꯁꯤꯒꯤ ꯏꯔꯨ ꯂꯨꯔꯕ
ꯂꯨꯗ꯭ꯔꯦ ꯃꯣꯔꯅꯤꯡꯗꯗꯤ ꯂꯨꯔꯒ ꯂꯥꯛꯑꯦ ꯑꯗꯨꯅ ꯑꯃꯨꯛꯀ ꯂꯨꯗꯅꯦ
ꯍ ꯊ ꯀ
ꯎꯝ
ꯁꯤꯁꯨ ꯑ ꯍꯆꯤ
ꯍꯣꯏ ꯍꯧꯖꯤꯛꯀꯤ ꯅꯨꯡꯁꯤꯗꯨꯗꯤ ꯌꯥꯝꯅ ꯂꯩꯕ ꯅꯨꯡꯉꯥꯏ
ꯗꯤ ꯄꯁꯤꯗ
ꯎꯝ
ꯑ ꯅꯪꯗꯤ ꯍꯧꯖꯤꯛꯀꯥꯟꯁꯦ ꯀꯣꯏꯕ ꯉꯝ ꯆꯠꯇ꯭ꯔꯣ
ꯀꯣꯏ ꯐ ꯆ ꯅꯍꯥꯟ ꯆ ꯇꯦ ꯅꯨꯃꯤꯠꯇꯣ ꯆꯇꯔꯦ ꯅ ꯀꯣꯏ ꯋꯥ ꯁꯨꯒꯦ ꯅ ꯊ
ꯎꯝ
ꯍ
ꯀꯩꯅꯣ ꯇꯧꯔꯛꯏꯁꯤ ꯅꯨꯡꯁꯤ ꯁꯤꯒ
ꯍꯣꯏ ꯏ ꯐ ꯌꯥ ꯑꯗꯨ ꯁꯔꯦ ꯅꯂ ꯎꯝ ꯂꯥꯏ
ꯪ ꯀꯗ ꯃ ꯆꯠꯂꯒꯦ
ꯍꯧꯖꯤꯛꯇꯤ ꯌꯨꯝ ꯆꯥꯅꯒꯜꯂꯦ ꯏꯥ ꯊꯣꯛꯄ ꯂꯣꯏꯔꯦ ꯍꯧꯖꯤꯛꯇꯤ
ꯀꯩꯅꯣ ꯂꯥꯏꯠ ꯑꯣꯞꯆꯠꯈ꯭ꯔꯦ ꯍꯥꯏꯔꯣ
ꯍꯣꯏ ꯂꯒꯦꯁ
ꯅꯤ ꯄꯖꯌꯥ ꯍꯧꯗ꯭ꯔꯥ ꯂꯩꯌꯦ ꯑꯩꯕꯨꯗꯤ ꯑꯩ ꯑꯩꯕꯨꯗꯤ ꯌꯥꯝ ꯂꯩꯔꯤ
ꯑꯩꯗꯣ ꯀꯥꯡꯁꯣꯏ ꯊꯣꯡꯕꯒꯤꯅꯦ ꯔꯥꯏꯁ ꯀꯨꯀꯔꯗꯒꯤ
ꯃꯤ ꯀꯔꯤ ꯊꯣꯡ ꯏꯅꯣ
ꯃꯤ ꯇꯔꯒꯤ ꯈꯔꯅꯤꯡꯗ ꯀꯅꯥ ꯏ ꯂꯥꯛꯒ
ꯍꯣꯔꯦꯟ ꯂꯨ ꯀꯥꯡ ꯁꯕ ꯇꯔꯣ ꯑꯇꯩꯗꯤ ꯌꯥꯎꯗ꯭ꯔꯕ
ꯍꯒꯥꯎꯁꯦ ꯊꯉ ꯃꯃꯥꯗ ꯆꯥꯛꯄꯤ ꯊꯨꯡꯗꯣ ꯎꯝ ꯍꯣꯏ ꯈꯪꯝꯁꯨ ꯑꯩ ꯏꯔꯣꯝꯕ ꯑꯃ ꯇꯧꯗꯣꯏꯅꯦ ꯎꯝ ꯊꯥꯡꯖꯤꯡ ꯈꯖꯤꯡ ꯏꯔꯝꯕ ꯉꯥ ꯇꯧꯕꯒ ꯐꯣꯏ
ꯉ ꯀꯩ ꯉꯥꯅꯣ
ꯎꯝ ꯇ ꯂꯉ ꯋꯥ ꯈꯪꯖꯦ ꯈꯖꯤꯛꯇ ꯑꯣꯏꯔꯦꯒ ꯆ ꯃꯥꯒꯤꯗꯤ ꯕꯖꯔꯗꯨꯗꯤ
ꯅꯪ ꯉꯥꯡꯕ ꯃꯤ ꯈꯪꯗꯕ꯭ꯔꯥ
ꯎꯝ ꯏꯃꯤ ꯍꯪꯗꯦ
ꯔꯧ ꯀꯥꯏꯅ ꯔꯧ ꯂꯥꯎꯕꯤ ꯀꯅꯦꯕꯗꯣ ꯈꯪꯗ꯭ꯔꯣ
ꯎꯝ ꯎꯝ ꯑ ꯆꯃꯅꯤ ꯄꯤ ꯋꯥꯔꯦꯒ ꯎꯝ ꯀꯖꯤ ꯈꯥꯟ ꯇ ꯐꯏꯦ
ꯉꯍ ꯑꯀꯪꯕꯗꯨꯔꯣ ꯍꯥꯏꯁꯦ
ꯍꯣꯏ
ꯑꯣ
ꯎ
ꯆꯥꯝꯃꯒ ꯌꯥꯝ ꯇꯧꯗ꯭ꯔꯦ ꯑꯣꯖꯅ ꯍꯜ ꯂꯩꯌꯦꯦ ꯑꯗꯨꯣ ꯌꯥꯝ ꯄ ꯇꯧꯗꯦ
ꯑꯩꯅꯣ ꯅꯪꯕꯨ ꯇꯨꯃꯤꯟꯅ ꯂꯩꯗꯨꯕꯨ ꯀꯩꯗꯧꯔꯒꯦ
ꯍꯣꯏ ꯑꯩꯩꯅ ꯏꯅꯥꯎꯅꯨꯄꯤꯅ ꯑꯩꯕꯨ ꯁꯥꯟꯅ ꯍꯥꯏꯕ ꯍꯧꯖꯤꯛ ꯍꯣꯏ ꯇꯥꯏꯌꯦ ꯇꯥꯏ ꯇꯥꯏ ꯑꯦ ꯀꯗꯕ ꯂꯕ ꯗꯒꯤ ꯃꯥ ꯀꯄꯨꯔꯒꯦ
ꯍꯣꯏ ꯍꯣꯏ ꯅꯅꯥꯎꯨꯄꯤꯗꯣ ꯌꯥꯝ ꯂꯥꯡꯉꯦꯀꯣ ꯂꯝ ꯌꯥꯝꯃꯦꯕ ꯃꯥꯂꯦ ꯈꯔ ꯐꯨꯑꯣꯣ
ꯍꯣꯏ ꯌꯥꯝꯅ ꯂꯥꯡꯉꯅ ꯃꯤꯅꯦꯕ ꯑꯁꯤ
ꯃꯥꯅꯦ ꯃꯥꯅꯦ ꯃꯤ ꯃꯥ ꯃꯤꯅ ꯋꯥꯔꯤꯁꯤꯅ ꯑꯗꯨꯃꯥꯏꯅ ꯇꯧꯕꯗꯣ ꯐꯠꯇꯦꯕ ꯃꯇꯨꯡ ꯃꯅꯥꯎꯨꯛ ꯇꯧꯔꯛꯄ
ꯎꯝ ꯉꯥꯁꯨ ꯂꯥꯛꯄ ꯀꯪ ꯈꯥꯟꯅꯤ ꯑꯩꯈꯣꯏ ꯌꯨꯝꯗ ꯅꯪꯉ ꯂꯣꯏ ꯂꯧꯧꯔꯦ ꯍꯧꯖꯤꯛ ꯑꯃꯨꯛꯀ ꯂꯥꯏ ꯂꯩꯥꯏꯔꯕꯅꯤꯅ ꯑꯗꯨꯝ ꯊꯣꯛꯒ ꯂꯣꯏꯔꯅꯤ ꯈꯔ ꯃꯤꯠ ꯇꯔꯥꯒꯨꯝꯕ ꯂꯣꯏꯔꯒ ꯀ ꯍ ꯅ ꯃ ꯀ